ꯑꯧ ꯇꯥꯔꯦ
ꯇꯥꯕ꯭ꯔꯣ
ꯇꯥꯔꯦ ꯇꯥꯔꯦ
ꯁꯦꯡꯉꯕꯣ
ꯁꯦꯡꯉꯦ ꯇꯨꯝꯗ꯭ꯔꯤꯕꯣ
ꯀꯩꯗꯧꯔꯤꯒꯦ
ꯐꯝꯔꯒ ꯂꯥꯏꯔꯤꯛ ꯏꯔꯤꯌꯦ ꯅꯪꯗꯤ ꯇꯨꯝꯗ꯭ꯔꯤꯕꯣ
ꯇꯨꯝꯕ ꯃꯇꯝ ꯅꯠꯇꯔꯤꯌꯦ ꯑꯩꯒꯤꯗꯤ
ꯄꯨꯡ ꯀꯌꯥꯗ ꯇꯨꯝꯗꯣꯏꯕ
ꯄꯨꯡ ꯑꯅꯤ ꯑꯗꯥꯏꯗ
ꯀꯩꯒꯤꯅꯣ ꯕꯣꯜ ꯌꯦꯡꯕꯒꯤꯔꯥ
ꯍꯥ
ꯀꯔꯤꯒꯤꯅꯣ ꯌꯥꯝ ꯊꯦꯡꯅ ꯇꯨꯝꯃꯤꯗꯣ
ꯇꯨꯝꯅꯤꯡꯗꯕꯒꯤꯅꯤ ꯀꯩꯅꯣ
ꯍꯣꯏ ꯍꯣꯏ ꯒꯥꯔꯤ ꯌꯦꯟꯖꯥꯡ ꯆꯥꯔꯒꯦ ꯉꯁꯤꯗꯤ
ꯉꯁꯤꯁꯦ ꯍꯥꯎꯇꯦꯗ ꯍꯥꯏꯗꯣꯛꯄ ꯏꯀꯥꯏꯖꯩꯌꯦ
ꯏꯀꯥꯏꯒꯅꯨꯗ ꯍꯦꯛꯇ ꯍꯥꯏꯔꯒ ꯂꯣꯏꯔꯦ ꯀꯩꯅꯣ ꯌꯦꯟꯖꯥꯡꯗꯨꯕꯨ
ꯑꯣꯛ ꯑꯦ ꯑꯣꯛ ꯅꯠꯇꯦ ꯎꯝ ꯁꯟ ꯃꯀꯣꯛ ꯁꯥ ꯆꯥꯏꯌꯦ
ꯑꯣ ꯑꯗꯨꯒꯤꯔꯥ ꯍꯥꯗꯣꯛꯄ ꯏꯀꯥꯏꯔꯤꯁꯦ
ꯎꯝ
ꯅꯪ ꯇꯨꯝꯅꯤꯡꯕ ꯃꯥꯥꯜꯂꯦꯗ
ꯇꯨꯝꯅꯤꯡꯗꯦ
ꯅꯪ ꯋꯥ ꯉꯥꯡꯕꯗ ꯇꯨꯝꯅꯤꯡꯕ ꯈꯣꯟ ꯃꯈꯣꯜ ꯃꯥꯟꯕ
ꯇꯨꯝꯅꯤꯡꯕ ꯃꯈꯣꯟ ꯃꯥꯟꯕ꯭ꯔꯣ
ꯎꯝ
ꯇꯨꯝꯅꯤꯡꯗꯦ
ꯐꯩꯌꯦ ꯇꯨꯝꯅꯤꯡꯗ꯭ꯔꯗꯤ
ꯀꯔꯤ ꯂꯩꯔꯤꯛ ꯏꯔꯤꯅꯣ
ꯑꯩꯈꯣꯏꯒꯤ ꯁꯨꯝ ꯀꯦꯁꯇꯗꯤ ꯏꯅꯉꯥꯏꯅꯦ ꯑꯗꯨ ꯏꯕꯅꯤꯗ
ꯎꯝ ꯀꯦꯁꯇꯗꯤ ꯍꯥꯏ ꯄ
ꯎꯝ
ꯀꯔꯤ ꯀꯦꯁ ꯅꯣ
ꯂꯣꯏꯅ ꯃꯌꯥꯝꯅꯤꯗ ꯌꯥꯝ
ꯂꯣꯏꯅꯁꯨ ꯃꯌꯥꯝꯁꯨ
ꯍꯣꯏ ꯍꯤꯍꯤ ꯑꯦ ꯌꯥꯝꯃꯦ ꯍꯥꯏꯕ ꯀꯦꯁꯇꯣ ꯍꯨꯍꯨꯍꯨ ꯑꯃꯈꯛꯇ ꯅꯠꯇꯦ ꯍꯥꯏꯕ
ꯌꯥꯏ ꯌꯥꯏ ꯍꯣꯠꯅ ꯍꯠꯅꯕꯤꯌꯨ
ꯍꯣꯏ
ꯑꯩꯈꯣꯏ ꯑꯩꯈꯣꯏꯗꯤ ꯂꯥꯏꯔꯤꯛ ꯑꯝꯇ ꯏꯅꯤꯡꯗ꯭ꯔꯦꯗ
ꯀꯩꯒꯤꯅꯣ
ꯏꯕ ꯃꯇꯝ ꯍꯟꯒ꯭ꯔꯦ ꯇꯟꯕꯁꯤꯅ ꯌꯣꯝꯁꯤꯟꯈ꯭ꯔꯦꯕ ꯂꯣꯏꯅ
ꯑꯩꯈꯣꯏꯁꯨ ꯇꯜꯂꯦꯗ ꯎꯄꯥꯏ ꯂꯩꯇꯕꯒꯤ ꯏꯕꯅꯤ ꯏꯅꯤꯡꯔꯒ ꯏꯕ ꯅꯠꯇ꯭ꯔꯦ
ꯎꯄꯥꯏ ꯂꯩꯇꯕꯒꯤ ꯏꯔꯒꯦ ꯍꯥꯏꯕꯗꯨꯔꯣ ꯑꯁ ꯅꯥꯀꯣꯡꯁꯦ ꯐꯨꯜꯂꯦ ꯑꯩꯁꯦ ꯀꯩꯒꯤꯅꯣ ꯐꯨꯜꯂꯦ ꯐꯦꯟ ꯊꯥꯃꯟꯕꯩꯔ ꯍꯥ
ꯐꯦꯟ ꯊꯥꯕ꯭ꯔꯣ
ꯐꯦꯟ ꯊꯥꯕꯩꯅꯤꯅꯦ ꯀꯥꯂꯦꯟ ꯀꯥꯂꯦꯟ ꯑꯣꯏꯕꯅꯤꯅꯀꯣ
ꯎꯝ
ꯐꯦꯟ ꯊꯥ ꯊꯗꯗꯤ ꯇꯨꯝꯃꯁꯨ ꯌꯥꯗꯦ ꯀꯔꯤꯗꯤ ꯎꯄꯥꯏ ꯂꯩ
ꯀꯅꯥ ꯀꯅꯥ ꯂꯩꯔꯤꯅꯣ ꯅꯪꯗꯤ
ꯃꯤ ꯂꯩꯌꯦ
ꯃꯃꯥ ꯕꯕꯥ ꯈꯣꯏꯗꯤ
ꯎꯝ ꯈꯨꯟꯗ ꯂꯩꯕꯅꯦ ꯃꯣꯏꯗꯤ ꯂꯥꯏꯔꯤꯛ ꯏꯕꯁꯤꯕꯨ ꯋꯥꯕ꯭ꯔꯣ ꯀꯃꯥꯏ ꯇꯧꯒꯦ
ꯈꯪꯗꯦꯗ
ꯑꯩꯅ ꯕꯤ ꯑꯦꯗ ꯕꯤ ꯑꯦꯗ ꯇꯝꯂꯤꯉꯩꯗꯀꯣ
ꯎꯝ
ꯃꯦꯁꯟ ꯄ꯭ꯂꯥꯟ ꯁꯦꯝꯕꯗ ꯑꯩꯗꯤ ꯁꯤꯒꯦ ꯇꯧꯔꯦ ꯑꯗꯨꯗꯒꯤ ꯂꯣꯏ ꯇꯟꯈ꯭ꯔꯦ
ꯑꯗꯩ ꯑꯃꯨꯛ ꯍꯟꯅ ꯂꯥꯏꯔꯤꯛꯁꯦ ꯏꯅꯤꯡꯕ ꯐꯥꯎꯗ꯭ꯔꯤꯕ ꯌꯨꯠꯀꯤ ꯌꯨꯠꯀꯤ ꯍꯧꯖꯤꯛꯁꯨ ꯑꯃꯨꯛ ꯁꯦꯀꯦꯇꯔꯤ ꯑꯃꯨꯛ ꯁꯦꯀꯦꯇꯔꯤꯒꯤ ꯐꯥꯝ ꯑꯃ ꯄꯥꯏꯔꯒ ꯂꯩꯌꯦ ꯂꯥꯏꯔꯤꯛꯀꯤ ꯑꯗꯨꯝ ꯏꯔꯒ ꯂꯩꯗ ꯈꯪꯗꯦꯗ
ꯐꯠꯇ꯭ꯔꯣ ꯑꯗꯨꯅ
ꯏꯅꯤꯡꯗꯕꯅ ꯑꯩꯗꯤ ꯆꯥꯛꯇꯤ ꯆꯥꯔꯕꯣ ꯅꯪꯗꯤ
ꯆꯔꯦ
ꯀꯔꯤ ꯃꯊꯦꯜ ꯇꯧꯔꯤꯒꯦ ꯀꯔꯤ ꯏꯤꯟꯖꯥꯡ ꯆꯥꯔꯒꯦ
ꯉꯁꯤꯁꯦ ꯀꯥꯡꯁꯣꯏ ꯊꯣꯡꯕꯤꯌꯦ ꯀꯥꯡꯁꯣꯏ ꯆꯥꯔꯦ ꯈꯥꯃꯦꯟꯅꯦ ꯑꯗꯨꯒ ꯕꯤꯂꯣꯏꯄꯥꯏꯗꯣ ꯑꯗꯣ ꯀꯥꯡꯁꯣꯏ ꯊꯣꯡꯕꯤꯌꯦ
ꯍꯦ ꯀꯔꯤꯔ ꯍꯥꯋꯥꯏ ꯍꯥꯏꯕ ꯌꯥꯗ꯭ꯔꯣ ꯅꯪꯕꯣ
ꯍꯣꯏ ꯍꯋꯥꯏꯗꯣ
ꯎꯝ
ꯍꯋꯥꯏ ꯑꯁꯥꯡꯕꯗꯣ
ꯕꯤꯔꯣꯏꯄꯥꯏ ꯑꯣ ꯌꯥꯏ ꯌꯥꯏ ꯍꯥꯎꯕꯅꯦ
ꯍꯥꯎꯋꯦ ꯍꯣꯏ
ꯍꯥꯎꯔꯝꯃꯣꯏꯗ ꯍꯥꯎꯗꯁꯨ ꯍꯥꯎꯋꯦ ꯍꯥꯎꯋꯦ ꯒꯥꯏꯅ ꯀꯅꯥꯅ ꯊꯣꯡꯕ
ꯑꯩꯈꯣꯏꯒꯤ ꯑꯩꯈꯣꯏ ꯍꯣꯁꯇꯦꯜ ꯂꯩꯕꯅꯦꯕ ꯑꯗꯣ ꯑꯩꯈꯣꯏ ꯑꯟꯇꯤ ꯏꯅꯦ ꯑꯃ ꯊꯣꯡꯕꯤ ꯂꯩꯌꯦ ꯑꯗꯨ ꯑꯩꯈꯣꯏꯗꯤ ꯅꯨꯡꯇꯤꯒꯤ ꯑꯗꯨꯝ ꯗꯥꯜꯗꯣ ꯗꯥꯜ ꯈꯛꯇ ꯆꯥ ꯆꯥꯕꯅꯤꯅ ꯉꯁꯤ ꯈꯛꯇ ꯀꯥꯡꯁꯣꯏ ꯊꯣꯡꯕꯤꯕꯒꯤ ꯌꯥꯝ ꯍꯥꯎꯕ ꯍꯥꯏꯕ ꯇꯥꯔꯦ
ꯑ ꯑꯗꯨꯒꯨꯝꯕ ꯐꯪꯉꯗꯤ ꯍꯔꯥꯎꯗꯤ ꯍꯔꯥꯎꯕꯅꯤꯍꯦ ꯍꯣꯏ ꯑꯗꯣ ꯑꯩꯁꯨ ꯍꯣꯁꯇꯦꯜ ꯅ ꯂꯩꯔꯝꯕ ꯃꯇꯝꯗꯨꯗ ꯗꯥꯜ ꯉꯥꯛꯇ ꯆꯥꯔꯛꯄ
ꯎꯝ
ꯃꯅꯥ ꯃꯅꯥꯒꯨꯝꯕ ꯊꯥꯔꯛꯑꯗꯤ ꯑꯁ ꯏꯟꯖꯥꯡ ꯑꯇꯣꯞꯄ ꯄꯥ ꯄꯥꯝꯕꯁꯤꯗꯤꯗꯣ ꯄꯥꯝꯕꯁꯤꯗꯤꯀꯣ ꯑꯣ ꯗꯥꯜ ꯑꯣꯏꯔꯖꯨ ꯃꯍꯤ ꯉꯥꯇꯪ ꯑꯣꯏꯕꯗꯣ ꯑꯗꯨꯅꯦꯕ ꯑꯩꯅ ꯇꯜꯂꯤꯁꯦ
ꯎꯝ
ꯆꯥꯛꯄꯨꯗꯤ ꯑꯗꯨꯝ ꯆꯪꯕꯗꯤ ꯆꯪꯕꯅꯦꯕ ꯗꯥꯜ ꯍꯤꯟꯖꯥꯡꯁꯦ ꯀꯩꯒꯤꯅꯣ ꯈꯪꯗꯦ ꯆꯥꯛ ꯂꯥꯝꯃꯗꯤ ꯑꯩꯈꯣꯏ ꯆꯥꯛ ꯂꯥꯝꯕ ꯐꯥꯅꯩ ꯑꯥ ꯍꯤꯟꯖꯥꯡꯒꯨꯝꯕ ꯂꯩꯇꯕ ꯃꯇꯝꯗ ꯏꯁꯤꯡꯅ ꯆꯥꯏꯔꯒ ꯊꯨꯝ ꯈꯤꯇꯪꯒ ꯆꯥꯏꯔꯒ ꯆꯥꯏꯗꯅ ꯑꯗꯨꯒꯨꯝꯕꯅꯤꯗ ꯑꯗꯨꯃꯛꯇꯤꯗꯅꯦ ꯑꯗꯨ ꯃꯛ ꯇꯤꯗꯤ ꯑꯦ
ꯑꯗꯨꯃꯛꯇꯤ ꯅꯠꯇꯕ ꯑ ꯍꯦ ꯍꯦ
ꯑꯗꯨꯃꯛꯇꯤ ꯅꯠꯇꯦꯗꯅ ꯗꯥꯜꯒꯤ ꯃꯍꯥꯎ ꯑꯃ ꯂꯩꯗꯅ
ꯎꯝ
ꯏꯁꯤꯡꯒꯗꯤ ꯃꯥꯟꯅꯗꯦ
ꯅꯣꯡꯐꯥꯗꯣꯛ ꯆꯥꯕꯗꯤ ꯍꯥꯎꯕꯅꯤꯗ ꯅꯨꯡꯇꯤꯒꯤ ꯆꯥꯕꯒꯤ ꯄꯦꯟꯕ ꯋꯥꯅꯤꯗ ꯗꯥꯜꯗꯗꯤ ꯍꯥꯎꯇꯦ ꯍꯥꯏꯅꯤꯡꯉꯥꯏꯗꯤ ꯂꯩꯇꯦ ꯅꯠꯇ꯭ꯔꯥ
ꯇꯂꯛꯄꯅꯤ ꯑꯗꯨꯁꯨ ꯍꯥ ꯅꯪꯕꯨ ꯀꯔꯤ ꯀꯔꯤ ꯍꯩꯒꯦ
ꯀꯩꯝ ꯍꯩꯇꯦꯗ
ꯂꯥꯔꯤꯛ ꯍꯥꯏꯕ꯭ꯔꯣ
ꯍꯩꯇꯦ
ꯂꯔꯤꯛ ꯍꯩꯗꯗꯤ ꯀꯔꯤꯒꯤ ꯂꯔꯤꯛ ꯏꯔꯤꯕ
ꯑꯁꯤꯗꯤ ꯇꯧꯕ ꯌꯥꯗꯕꯒꯤ ꯇꯧꯕ ꯋꯥꯅꯤꯗꯦ ꯍꯖꯦꯗꯦ
ꯑꯩꯗꯤ ꯂꯩꯔꯤꯛ ꯌꯥꯝ ꯍꯩꯕꯅꯦ
ꯍꯣꯏ ꯍꯩꯔꯝ
ꯕꯨꯗꯨꯅꯦ ꯑꯗꯨꯅ ꯑꯩꯒꯤ ꯃꯤꯡꯗꯤ ꯕꯨꯗꯨꯅꯤꯗ
ꯕꯨꯗꯨ ꯂꯩꯏꯗꯦꯗ ꯀꯩꯒꯤꯅꯣ ꯌꯥꯝ ꯊꯦꯡ ꯊꯦꯡꯅ ꯇꯨꯝꯔꯤꯗꯣ
ꯌꯥꯝꯅ ꯇꯨꯝ ꯇꯨꯝ ꯅꯨꯡꯇꯤꯒꯤ ꯁꯨꯃꯥꯏꯅ ꯇꯧꯔꯛꯄꯅꯤꯅꯀꯣ ꯍꯩꯅꯕꯤꯗꯣ ꯑꯃꯛ ꯑꯥ ꯍꯩꯅꯕꯤ ꯑꯣꯟꯈꯒ꯭ꯔꯦꯕ ꯑꯗꯨꯒꯤ
ꯑꯗꯨꯒ ꯄꯨꯡ ꯀꯌꯥꯗ ꯑꯃꯨꯛ ꯍꯧꯒꯠꯄ
ꯅꯤꯄꯜ ꯃꯈꯥꯏ ꯑꯗꯨꯗ
ꯇꯨꯝꯕꯗꯤ ꯄꯦꯟꯕ꯭ꯔꯣ
ꯄꯟꯕꯨꯗꯤ ꯄꯦꯟꯗ꯭ꯔꯦ
ꯇꯜꯂꯁꯨ ꯇꯟꯅꯀꯣ ꯗꯨꯝ ꯍꯧꯒꯠꯂꯦ ꯍꯥꯏꯗꯤ ꯊꯕꯛ ꯂꯩꯕꯅꯤꯅꯀꯣ ꯑꯐꯤꯁꯁꯨ ꯆꯠꯇꯥ ꯌꯥꯗꯦ
ꯎꯝ
ꯑꯣꯐꯤꯁ ꯑꯣꯐꯤꯁ ꯑꯣꯐꯤꯁ ꯆꯠꯇ꯭ꯔꯗꯤ ꯑ ꯈꯨꯠ ꯇꯦꯛꯑꯒ ꯆꯞ ꯃꯥꯟꯅꯩꯗꯅ
ꯍꯣꯏ ꯍꯣꯏ
ꯈꯣꯏ ꯑꯣꯐꯤꯁꯇ ꯀꯔꯤ ꯀꯔꯤ ꯇꯧ ꯈꯪꯕ ꯑꯩꯈꯣꯏ ꯏꯁꯇꯥꯐꯇꯣ
ꯎꯝ
ꯍꯣꯏ ꯃꯤ ꯃꯔꯤ ꯈꯥꯛꯛꯇꯅꯦꯕꯀꯣ
ꯎꯝ
ꯑꯉꯥꯡꯁꯤꯡ ꯁꯦꯟꯅꯕꯗ ꯀꯃꯥꯏꯅ ꯇꯧꯋꯤ ꯍꯥꯏ ꯑꯉꯥꯡꯁꯤꯡꯗꯣ ꯃꯔꯣꯟ ꯊꯣꯛꯇꯕ ꯑꯉꯥꯡ ꯉꯥꯛꯇꯅꯦꯕꯀꯣ
ꯎꯝ
ꯃꯣꯏꯗꯤ ꯃꯣꯏ ꯃꯣꯏꯗꯤ ꯁꯦꯟꯅꯕꯖꯦ ꯈꯨꯋꯥꯅꯤ
ꯎꯝ ꯑꯉꯥꯡꯁꯦꯟꯅꯕꯅ ꯍꯦꯟꯅ ꯋꯥꯕꯅꯤꯗ
ꯋꯥꯏ ꯅꯣꯏ ꯑꯥ ꯅꯪ ꯏꯔꯣꯏꯕꯍꯩꯕꯣ
ꯏꯔꯣꯏꯕ ꯍꯩꯇꯦꯗ ꯑꯗꯨꯝ ꯑꯥ ꯀꯩꯅꯣ ꯌꯥꯝꯅ ꯗꯤꯞ ꯑꯣꯏꯗꯕꯗꯤ ꯌꯥꯏ
ꯉꯁꯤꯖ ꯂꯨꯕ ꯍꯥꯏꯌꯣ
ꯑꯗꯣ ꯅꯪ ꯍꯪꯉꯣꯏꯒꯨꯝꯕ ꯂꯤꯟꯒꯨꯝꯕ ꯆꯥꯕꫭ
ꯆꯥꯗꯦꯍꯦ ꯀꯥꯏꯗꯒꯤꯅꫭ
ꯏ ꯍꯪꯉꯣꯏꯗꯤ ꯆꯥꯎꯍꯦ ꯀꯩꯅꯣ ꯉꯥꯄ꯭ꯔꯨꯝꯒꯨꯝꯕꯗꯤ ꯆꯥꯕ ꯌꯥꯕꯅꯦ
ꯇꯜꯂꯦ ꯇꯜꯂꯦ ꯀꯩꯅꯣꯅꯦ ꯑ ꯑꯩꯗꯤ ꯀꯩꯅꯣꯅꯦ ꯁꯕꯥꯠꯅꯦ
ꯁꯕꯥꯠ ꯈꯪꯕ ꯅꯠꯇ꯭ꯔꫭ
ꯌꯥꯔꯦ ꯌꯥꯔꯦ ꯌꯥꯔꯦ ꯌꯥꯔꯦ ꯌꯥꯔꯦ
ꯀꯩꯩꯅꫭ ꯌꯥꯏ ꯍꯥꯏꯞꯗꯤ
ꯑꯩ ꯑꯩ ꯕꯥꯞ ꯇꯥꯔꯦ
ꯑꯩꯅ ꯑꯗꯨ ꯑꯣꯏꯔꯝꯗ꯭ꯔꯁꯨ ꯑꯗꯨꯒꯨꯝꯕꯗꯤ ꯆꯥꯔꯣꯏ ꯍꯦ ꯇꯜꯂꯦꯗ
ꯎꯝ ꯌꯥꯔꯦꯗ
ꯑꯁꯦꯡꯕꯅꯦ ꯑꯁꯦꯡꯕꯅꯦ ꯍꯥꯏꯖꯔꯤꯁꯦ
ꯅꯪꯁꯦ ꯑꯁꯦꯡꯕ ꯈꯛꯇꯪ ꯄꯨꯛꯆꯦꯔꯤ ꯌꯥꯝ ꯁꯦꯡꯉꯝꯗꯧ ꯃꯥꯜꯂꯤꯀꯣ
ꯒꯨꯝꯕꯗꯤ ꯆꯥꯕ ꯍꯩꯕ ꯅꯠꯇ꯭ꯔꯣ
ꯀꯩ ꯅꫭ
ꯑ ꯂꯩꯗꯅ ꯏꯟꯗꯣꯔ ꯑꯥꯎꯠꯗꯣꯔ ꯒꯦꯝ
ꯍꯩꯕ ꯍꯩꯇꯕꯗꯤ ꯈꯪꯗꯦ ꯑꯗꯣ ꯕꯣꯜꯂꯤꯗꯤ ꯄꯥꯝꯃꯦ ꯏꯟꯇꯔꯦꯁ ꯂꯩꯌꯦ
ꯕꫭꯜꯂꯤ
ꯎꯝ
ꯏꯁ
ꯍꯩꯕꯨꯗꯤ ꯍꯩꯇꯦ